ꯑꯣ
ꯂꯣ
ꯏꯤꯛ ꯇꯧꯅꯕ ꯌꯥꯝ ꯑ ꯌꯥꯝ ꯀꯨꯏꯅ ꯂꯧꯋꯤꯅꯣ ꯀꯩꯒꯤꯅꯣ
ꯑꯩꯅ ꯅꯠꯇꯦꯍꯦ ꯖꯣꯏꯅꯤꯡ ꯑꯗꯨꯝ ꯂꯩꯌꯦ ꯅꯦꯠꯅ ꯑꯣꯏꯔꯝꯒꯅꯤ
ꯍꯣꯏꯅꯦ ꯍꯣꯏꯅꯦ ꯍꯣꯏꯅꯦ
ꯀꯔꯤ ꯏꯟꯖꯥꯡ ꯆꯥꯒꯦ ꯅꯪꯗꯤ
ꯑꯩꯁꯤ ꯕꯦꯂꯦꯟꯗ꯭ꯔꯤꯒ ꯑꯂꯨ ꯑꯗꯨꯒ ꯁꯧꯒ꯭ꯔꯤꯒ
ꯑꯝ
ꯅꯣꯏꯗꯤ
ꯑꯂꯨ ꯑꯂꯨꯒ ꯀꯣꯕꯤ
ꯀꯣꯕꯤ ꯆꯥꯗꯕ ꯀꯨꯏꯔꯦ ꯇꯝꯄꯥꯛꯗ ꯂꯩꯔꯁꯨ ꯐꯩꯅꯦ
ꯈꯣꯏ ꯃꯈꯣꯏ ꯃꯅꯥꯛꯇꯗꯤ ꯏꯃꯥꯟꯅꯕꯤ ꯑꯃꯗꯨ ꯁꯣꯔꯤ ꯆꯥꯅꯤꯡꯗꯕ
ꯑꯣ ꯑꯦ ꯅꯣꯏ ꯃꯤ ꯄꯨꯟꯅ ꯊꯣꯡꯕ꯭ꯔ ꯃꯤ ꯃꯤ ꯀꯌꯥꯅꯣ
ꯑꯍꯨꯝ
ꯑꯝ ꯑꯗꯨꯒ ꯅꯣꯏꯒꯤꯁꯦ ꯐꯤꯗꯤ ꯊꯤꯕ꯭ꯔꯥ
ꯊꯤꯗꯦ
ꯑꯗꯨ ꯂꯩꯔꯣ ꯑꯗꯨꯗꯤ
ꯑ ꯁꯤꯗ ꯑꯗꯨꯝ ꯂꯩꯔꯒ ꯀꯩꯗꯧꯗꯣꯏꯅꯣ
ꯋꯥꯔꯗꯦꯟꯗ ꯉꯥꯡꯅꯔꯒ
ꯑꯩꯈꯣꯏꯁꯦ ꯃꯇꯝ ꯈꯔꯗꯤ ꯂꯩꯕ ꯌꯥꯕ ꯃꯥꯜꯂꯦ ꯈꯪꯗꯦ ꯇꯥꯡ ꯇ꯭ꯋꯦꯟꯇꯤꯒꯨꯝꯕ ꯀꯣ
ꯑ
ꯇꯥꯡ ꯀꯨꯟꯒꯨꯝꯕ ꯑꯗꯨꯐꯥꯎꯗꯤ ꯂꯩꯕ ꯌꯥ ꯑꯩꯈꯣꯏꯁꯦ ꯑꯁꯦꯡꯕꯗꯤ ꯍꯥꯏꯅ ꯎꯝ ꯕꯣ ꯂꯣꯏꯕ ꯅꯨꯃꯤꯠꯇꯣ
ꯑꯥ
ꯑꯗꯨꯐꯥꯎ ꯇꯨ ꯃꯤ ꯑ ꯌꯦꯡꯃꯤꯟꯅꯁꯦ ꯈꯣꯠꯁꯦꯅ ꯍꯥꯏꯅꯕꯅꯦꯕ ꯑꯗꯣ ꯁꯤꯗ ꯑꯩꯈꯣꯏ ꯃꯔꯛꯇ ꯈꯔ ꯅꯨꯡꯉꯥꯏꯇꯕ ꯍꯥꯏꯇꯥꯔꯦ ꯄꯨꯟꯅ ꯂꯩꯥꯅꯤꯡꯗꯕ
ꯑꯩꯈꯣꯏ ꯃꯤ ꯈꯛꯇꯔꯥ ꯅꯠꯇ꯭ꯔꯒ ꯑꯇꯣꯞ ꯑ ꯇꯝꯄꯥꯛꯀꯤ ꯃꯤꯁꯨ ꯌꯥꯎꯕ꯭ꯔꯥ ꯅꯣꯏ
ꯑꯌꯥꯝ ꯑꯌꯥꯝꯕ ꯃꯩꯇꯩꯅꯦ
ꯑꯣ
ꯑꯌꯦꯠꯃꯩꯇꯩ ꯅꯠꯇꯕ ꯃꯤ ꯃꯉꯥ
ꯑꯩꯈꯣꯏ ꯃꯤ ꯑꯩꯈꯣꯏ ꯖꯥꯇꯤ
ꯑꯩꯈꯣꯏ ꯖꯥꯇꯤꯅ ꯑꯍꯨꯝ ꯌꯦꯡꯉꯥꯏ ꯑꯃ ꯑꯅꯥ ꯑꯃ
ꯍ ꯅꯪꯅ ꯊꯧꯃꯤꯟꯅꯕꯗꯨꯗꯤ
ꯑꯩꯅ ꯊꯨꯝꯃꯤꯟꯅꯕꯗꯨꯣ ꯑꯅꯥꯒ ꯂꯡꯉꯩ ꯅꯨꯄꯤ
ꯑꯣ ꯍ
ꯑ ꯊꯕꯛꯁꯨ ꯀꯔꯤ ꯈꯪꯗ꯭ꯔꯦ ꯊꯕꯛꯇꯨꯁꯨ ꯇꯧꯅꯤꯡꯉꯦ
ꯎꯝ ꯂꯥꯏꯔꯤꯛ ꯄꯅꯦ ꯑ ꯅꯪꯒꯤ ꯊꯕꯛꯅꯤꯅꯦ
ꯂꯥꯏꯔꯤꯛꯁꯨ ꯂꯥꯏꯔꯤꯛꯁꯨ ꯄꯥꯝꯃꯟꯕꯒꯤ
ꯍꯁ ꯁꯦꯡꯕꯔꯣ
ꯀꯔꯤꯅꯣ ꯈꯪꯗꯦ ꯁꯤ ꯅꯨꯄꯥꯁꯦ ꯅꯨꯄꯥ ꯑꯃ ꯍꯣꯏ ꯂꯩꯃꯤꯟꯅꯕ ꯑꯩꯈꯣꯏ ꯀ꯭ꯋꯥꯆꯃ ꯅꯨꯄꯥ ꯑꯃ ꯍꯣꯏ ꯑꯗꯨꯝ ꯍꯥꯏꯔꯛꯀꯅꯤ ꯇꯦꯛꯁ ꯊꯥꯔ ꯊꯝꯅꯤꯡꯉꯒ ꯑꯩꯗꯣ ꯃꯉꯣꯟꯗ ꯄꯤꯕꯤꯒꯦꯗꯕ ꯃꯔꯛ ꯃꯔꯛꯇ ꯃꯁꯛꯇꯣ ꯅꯨꯡꯁꯤꯗꯕ
ꯃꯔꯝ ꯃꯉꯣꯟꯗ ꯄꯤꯕꯤꯒꯦ ꯍꯥꯏꯕꯗꯤ
ꯀ ꯀꯁꯟꯒꯨꯝꯕꯗꯨꯣ
ꯍ ꯍꯣ ꯍꯣ
ꯃꯃꯥꯡꯒꯤꯗꯣ ꯎꯝ
ꯑꯗꯨꯝ ꯁꯤꯌꯥꯔ ꯇꯧꯕꯅꯦ
ꯇꯧꯕꯗꯤ ꯑꯩꯗꯣ ꯉꯁꯥꯏꯗꯤ ꯄꯨꯔꯛꯀꯦ ꯇꯧꯕꯅꯦꯕ ꯑꯣꯏꯔꯛꯛꯇꯕꯅꯤꯅ ꯍꯥꯏꯄꯥ ꯁꯥꯔꯒ ꯄꯤꯕꯗꯣ ꯇꯜꯂꯦꯅ ꯑꯩꯗꯣ ꯇꯣꯛꯕꯅꯦꯕ
ꯑꯞꯃ ꯑꯃꯨꯛ ꯇꯨꯝꯅꯤꯡꯉꯦꯗ ꯑꯁ ꯑꯁ
ꯋꯥ ꯋꯥ ꯕ ꯌꯦꯕ꯭ꯔꯣ
ꯃꯥꯅꯦ
ꯌꯦꯡꯉꯦ
ꯌꯦꯡꯉꯤ ꯍꯣꯏ ꯅꯣꯏ ꯌꯦꯡꯗ꯭ꯔꯣ
ꯌꯦꯟꯗꯤꯗ ꯍꯡꯅꯤꯡꯗ꯭ꯔꯦ ꯑꯗꯨꯣ ꯉꯁꯤꯗꯤ ꯌꯦꯡꯒꯅꯤ
ꯌꯦꯡꯉꯣ ꯉꯁꯤꯒꯤꯗꯤ ꯑꯁ ꯅꯪꯁꯨ ꯑꯔꯖꯦꯟꯇꯤꯅꯥ ꯑꯣꯏꯕ꯭ꯔꯥ
ꯏꯏꯅꯦ ꯑꯩ ꯍꯔꯥꯎꯋꯦ ꯀꯩꯅꯣꯗꯣ ꯐ꯭ꯔꯥꯟꯁꯇꯣ ꯄꯣꯕꯗꯣ ꯍꯔꯥꯎꯋꯦ
ꯑꯩꯣꯏꯅꯦ ꯃꯣꯏ ꯑꯁꯅꯥꯜꯗꯣ ꯐꯦꯟꯁꯤꯡꯁꯦꯣꯏ ꯌꯥꯝ ꯀꯟꯅ ꯁꯞꯄꯣꯔꯠ ꯇꯧꯔꯤꯅꯦ ꯐ꯭ꯔꯥꯟꯁꯇ
ꯏꯃꯥꯟꯅꯕ ꯑꯃꯁꯨ ꯇꯧꯕꯅꯦꯕ ꯑꯩꯁꯦ ꯍꯥꯟ ꯑꯥꯔꯖꯦꯟꯇꯅꯥ ꯃꯇꯨꯡꯗ ꯐ꯭ꯔꯥꯟꯁ ꯕꯗꯣ
ꯑꯥ
ꯑꯩꯁꯦ ꯐ꯭ꯔꯥꯟꯁꯇꯣ ꯎꯝ ꯁꯄꯣꯔꯠ ꯇꯧꯒꯦ ꯇꯧꯕꯅꯦꯕ ꯏꯃꯥꯟꯅꯕ ꯑꯃꯈꯨ ꯍꯥꯏ ꯍꯨꯉꯥꯡꯗꯣ ꯃꯦꯛꯁꯤꯕꯨꯁꯨ ꯍꯩ ꯊꯤꯅ ꯉꯥꯡꯕ ꯑꯗꯨ ꯑꯩ ꯇꯥꯅꯤꯡꯗꯕꯒꯤ ꯈꯧꯔꯥꯡ ꯇꯥꯏ ꯇꯧꯗꯕꯅꯦꯕꯣ
ꯀꯣꯛ ꯀꯣꯛ ꯌꯥꯎꯗꯕ ꯀꯥꯡꯕꯨꯨ ꯉꯥꯛꯇꯅꯦ
ꯏꯁꯄꯦꯟꯁꯤꯗꯤ ꯌꯥꯏꯍꯦ
ꯍꯣꯏꯅꯦ ꯃꯣꯏ ꯁꯥꯟꯅꯕꯗꯨꯣ ꯐꯖꯩ
ꯀꯁꯤ ꯅꯍꯥꯛ ꯏꯪꯂꯦꯟꯒꯀꯣ
ꯏꯪꯂꯦꯟꯒ ꯍꯣꯏꯅꯤ ꯑꯥꯔꯖꯦꯟꯇꯤꯅꯥ
ꯑꯔꯖꯦꯟꯇꯤꯅꯥꯕꯨ ꯏ
ꯀꯩ ꯍꯥꯏꯕ꯭ꯔꯥ
ꯏꯪꯂꯦꯟꯕꯨ ꯑꯥꯔꯖꯦꯟꯇꯤꯅꯥꯗꯣ ꯉꯝꯗ꯭ꯔꯗꯤ ꯍꯥꯏꯕ
ꯉꯝꯂꯅꯤ ꯀꯩꯅꯣ ꯃꯣꯏ ꯐꯥꯏꯅꯦꯜ ꯁꯥꯟꯅꯔꯅꯤ ꯏꯁꯄꯦꯟꯒ ꯑꯥꯔꯖꯦꯟꯇꯤꯅꯥ ꯑꯃꯨꯛ ꯂꯧꯔꯅꯤ
ꯑꯥꯔꯖꯦꯟꯇꯤꯅꯥꯁꯤꯅ ꯂꯥꯁ ꯑꯋꯥꯔ ꯂꯥꯁ ꯑꯋꯥꯔꯗ ꯈꯛꯇ ꯇꯧꯋꯦꯗꯨꯕꯨ ꯀꯔꯤꯅꯣ ꯑꯩꯗꯤ ꯌꯥꯝ ꯌꯥꯝ ꯀꯥꯏ
ꯈꯪꯗꯔꯦ ꯑꯗꯨꯕꯨꯗꯤ ꯗꯥꯎ ꯗꯥꯎ ꯂꯩꯇꯕꯒꯤꯅꯦ
ꯃꯥꯅꯦ ꯃꯣꯏꯒꯤ ꯗꯥꯎꯁꯦ ꯀꯔꯤꯅꯣ ꯀꯣ
ꯅꯍꯥꯟ ꯏꯖꯤꯞꯀ ꯁꯥꯅꯕꯗꯨꯗꯤ ꯃꯤ ꯑꯁ ꯀꯞꯄꯀ ꯍꯧꯔꯕꯅꯤꯅꯦ ꯅꫭꯛꯅꯤꯡ ꯏ ꯏꯃꯥꯟꯅꯕꯤꯁꯨ ꯈꯣꯛꯎ ꯈꯣꯡꯅ ꯂꯥꯎꯅ ꯀꯞꯄꯦ ꯍ ꯉꯝꯃꯀꯥꯟꯗꯗꯤ ꯐꯃꯨꯡꯗ ꯆꯣꯡꯉꯑꯦꯏꯕꯅꯤ
ꯑꯥꯔꯖꯦꯟꯇꯤꯅꯥꯁꯦ ꯑꯁ ꯃꯣꯏ ꯀꯥꯎꯟꯇꯔꯒꯤꯗꯤ ꯐꯖꯩ ꯑꯗꯨꯒ ꯑꯁ ꯀꯁꯦ ꯀꯩꯅꯣ ꯕꯣꯜꯁꯦ ꯌꯥꯝꯅ ꯂꯨꯖ ꯇꯧꯋꯦꯕ ꯗꯤꯐꯦꯟꯁꯨ ꯌꯥꯝꯅ ꯁꯣꯜꯂꯦ ꯃꯣꯏꯁꯦ
ꯀꯩꯅꫭꯔꯣ
ꯑꯔꯖꯦꯟꯇꯤꯅꯥ
ꯎꯝ
ꯉꯝꯂꯅꯤꯗ ꯉꯁꯤꯁꯨ ꯏꯪꯂꯦꯟꯕꯨꯗꯤ ꯃꯦꯠꯁ ꯑꯆꯧꯕ ꯕꯤꯠ ꯒꯦꯝꯗ ꯁꯥꯟꯅꯕ ꯍꯩꯇꯕꯅꯦ
ꯅꯍꯥꯟ ꯏꯪꯂꯦꯟꯒ ꯁꯥꯟꯅꯕꯗꯨ ꯅꯣꯔꯋꯦꯀꫭ
ꯎꯝ ꯃꯣꯏ ꯑꯁ ꯊꯤ ꯀꯩꯅꯣꯔꯣ ꯑꯃ ꯅꯣꯔꯋꯦꯗ ꯍꯂꯥꯟꯗ ꯄꯥꯁ ꯄꯤꯗꯕꯒꯤꯅꯦ ꯃꯤ ꯑꯃ
ꯑꫭ
ꯃꯤꯡꯗꯣ ꯑꯔꯁꯔ ꯂꯣ ꯀꯥꯎꯕ ꯅꯨꯄꯥ ꯑꯗꯣ ꯄꯤ ꯄꯥꯁ ꯄꯤ ꯄꯤꯗꯕꯒꯤꯅꯦ ꯄꯤꯔꯗꯤ ꯃꯣꯏ ꯑꯃꯨꯛ ꯀꯥꯔꯅꯤꯗ
ꯃꯣꯏꯁꯤꯕꯨ ꯑꯗꯨ ꯃꯣꯏꯁꯨ ꯑꯗꯨ ꯅꯨꯄꯥꯗ ꯀꯩꯅꯣ ꯇꯧꯕꯖꯥꯠꯂꯣ
ꯀꯩ ꯍꯥꯏꯕ꯭ꯔꯥ
ꯍꯂꯦꯟꯗꯨꯗꯀꯣ
ꯑꯥ
ꯃꯣꯏ ꯃꯔꯛꯇꯁꯨ ꯅꯨꯡꯉꯥꯏꯇꯕ ꯑꯃ ꯂꯩꯗꯅ ꯑꯗꯨ ꯂꯩꯕ ꯖꯥꯠꯂꯥ ꯍꯥꯏ
ꯀ꯭ꯋꯥꯇꯔ ꯐꯥꯏꯅꯦꯜ ꯁꯥꯟꯅꯕ ꯂꯣꯏꯔꯒ ꯑꯗꯨꯒꯤꯅꯦ ꯐꯦꯟꯁꯤꯡꯅ ꯍꯥꯏꯕꯅꯤꯗ ꯑꯗꯨꯗꯤ ꯃꯣꯏ ꯄ꯭ꯂꯦꯌꯥꯔꯗꯗꯤ ꯑꯗꯨ ꯅꯨꯡꯉꯥꯏꯇꯕꯗꯤ ꯌꯥꯎꯗꯦ
ꯍꯜꯂꯥꯟꯕꯨꯗꯤ ꯂꯩꯔꯝꯂꯣꯏ ꯑꯗꯨꯒꯨꯝꯕ
ꯃꯥ ꯂꯥꯏꯇ꯭ꯔꯁꯨ ꯃꯒꯣꯟꯗ
ꯍꯜꯂꯥꯟꯗꯤ ꯁꯥꯎꯕꯒꯨꯝꯕ ꯍꯩꯇꯕ ꯃꯤꯅꯦ
ꯑꯗꯨ ꯅꯨꯄꯥꯗꫭ ꯃꯁꯛꯇꯤ ꯅꯨꯡꯁꯤꯗꯦꯕ
ꯃꯥꯁꯦ ꯀꯩ ꯍꯥꯏꯁꯤꯔꯣ ꯃꯤꯅꯪ ꯌꯥꯝ ꯊꯤꯅ ꯇꯧꯔꯁꯨ ꯑꯗꯨꯝ ꯅꯣꯛꯂꯒ ꯂꯩꯅꯤ
ꯑꯝ
ꯃꯥꯒꯤ ꯑꯦꯇꯤꯆꯨꯠꯇꯅꯦꯕ ꯃꯤꯅ ꯐꯦꯟꯁꯤꯡꯅ ꯄꯥꯝꯕꯗ ꯐꯣꯜ ꯌꯥꯝ ꯀꯟꯅ ꯇꯧꯔꯁꯨ ꯃꯥꯗꯤ ꯁꯥꯎꯔꯣꯏ
ꯑꯣ ꯈꯝꯗꯦꯗ ꯗꯣꯝ ꯗꯣꯝ ꯐꯝꯅꯗꯗꯤ ꯈꯣꯗꯤ
ꯑꯗꯨ ꯃꯤꯅ ꯄꯥꯝꯅꯕꯅꯦ ꯏꯒꯣꯒꯨꯝꯕ ꯌꯥꯎꯗꯦꯕ ꯃꯉꯣꯟꯗ
ꯅꯪꯗꯤ ꯏꯒꯣ ꯋꯥꯡꯕ꯭ꯔꯣ
ꯑꯩꯒꯤ ꯍꯥꯏꯠꯇꯒꯤ ꯍꯦꯟꯅ ꯋꯥꯡꯉꯦꯍ
ꯏꯒꯣ ꯏꯒꯗꯤ ꯋꯥꯡ꯭ꯔꯣ
ꯑꯩꯒꯤ ꯍꯥꯏꯠꯇꯒꯤ ꯍꯦꯟꯅ ꯋꯥꯡꯉꯦꯕ
ꯑꯣ ꯅꯪ ꯏꯒꯣꯗꯣ
ꯎꯝ ꯀꯩ ꯇꯧꯕꯅꯤꯗ
ꯎꯝ
ꯏꯒꯣ ꯋꯥꯒ ꯅꯨꯄꯥꯅ ꯏꯒꯣ ꯈꯔ ꯅꯦꯝꯕ ꯈꯔ ꯌꯥꯝ ꯌꯥꯎꯁꯨ ꯌꯥꯎ ꯑꯗꯣ ꯊꯣꯡꯕꯗ ꯈꯟꯅꯕ ꯌꯥꯝ ꯅꯨꯡꯉꯥꯏꯕ
ꯍ
ꯅꯪ ꯏꯒꯣꯗꯨ ꯍꯣꯡꯃꯜꯂꯦꯀꯣ ꯑꯩꯁꯨ ꯏꯒꯣ ꯂꯩꯌꯦꯀꯣ ꯍꯥꯏꯔꯛꯄꯗꯣ
ꯑꯥ ꯏꯒꯣ ꯂꯩꯇꯕ ꯃꯤꯗꯤ ꯇꯨꯃꯤꯟꯅ ꯂꯩꯔꯅꯤ
ꯃꯥꯅꯦ ꯑꯩꯗꯤ ꯅ ꯑꯩꯉꯣꯟꯗ ꯍꯥꯏꯔꯕ ꯑꯩ ꯂꯥꯡꯒꯦꯔ ꯆꯨꯝꯒꯦꯔꯗ ꯃꯗ ꯋꯥ ꯍꯪꯂꯗꯤ ꯌꯥ ꯌꯥ ꯌꯥꯏ ꯇꯧꯔꯗꯤ ꯃꯥ ꯇꯨꯃꯤꯟꯅ ꯂꯩꯈ꯭ꯔꯦ ꯇꯨꯃꯤꯟꯅ ꯂꯩꯈ꯭ꯔꯅꯦꯕ ꯑꯅꯤꯁꯤꯡꯗꯣ ꯏꯃꯥꯟꯅꯕ ꯑꯣꯏꯒꯦꯔꯥ ꯑꯗꯨꯝ ꯀꯩꯅꯣ ꯑꯣꯏꯒꯦꯔꯥ ꯑꯗꯨꯇꯗꯒꯤ ꯇꯨꯡꯗ
ꯅꯪ ꯏꯒꯣ ꯋꯥꯡꯃꯜꯂꯤꯀꯣ ꯀꯥꯏꯔ ꯈꯁꯗ ꯀꯖ
ꯏꯒꯣ ꯍꯥꯏꯁꯦ ꯑꯩꯈꯣꯏ ꯂꯣꯟꯗ ꯀꯃꯥꯏ ꯍꯥꯏꯕꯅꯣ
ꯑꯥ ꯍꯥꯏꯕꯤꯗ꯭ꯔꯁꯨ ꯅꯪ ꯈꯪꯉꯗꯤ ꯌꯥꯗꯦ ꯅꯪ
ꯈꯪꯗꯕꯒꯤꯅꯦ
ꯑꯩꯈꯣꯏ ꯂꯣꯟꯗ ꯅꯤꯡꯁꯤꯡꯕ ꯉꯝꯗ꯭ꯔꯦ ꯑꯩ
ꯒꯨꯒꯜꯗ ꯊꯤꯒꯦꯔꯥ ꯑꯗꯨꯗꯤ
ꯒꯨꯨꯒꯜꯗ ꯌꯥꯎꯔꯣꯏ ꯑꯩꯈꯣꯏ ꯂꯣꯟ
ꯍꯥꯥ
ꯑꯩꯈꯣꯏ ꯂꯣꯟ ꯒꯨꯒꯜꯗ ꯌꯥꯎꯔꯣꯏ
ꯍꯣꯏ ꯌꯥꯎꯕꯅꯦ ꯊꯧꯌꯣ
ꯑꯩꯈꯣꯏꯒꯤ ꯂꯣꯟ ꯌꯥꯎꯔꯣꯏꯕ
ꯍ ꯇꯧꯅꯦ
ꯑ ꯉꯁꯤꯁꯦ ꯇꯨꯝꯅꯤꯡꯕꯅ ꯂꯣꯏꯔꯦ
ꯃꯇꯝ ꯂꯩꯔꯤꯅ
ꯑꯗꯨꯝ ꯅꯣꯏ ꯃꯦꯂꯥ ꯆꯠꯂꯗ ꯅꯨꯡꯗꯥꯡꯗ ꯆꯠꯇꯠꯇꯣꯏꯔꯥ
ꯍꯣꯔꯦꯟ ꯎꯝ ꯄꯨꯡ ꯄꯨꯡ ꯇꯔꯨꯛ ꯂꯣꯏꯔ ꯊꯣꯛꯛꯗ ꯃꯥꯜꯂꯦ
ꯀꯗꯥꯏꯗ ꯆꯠꯀꯅꯤ
ꯁꯤ ꯑꯩꯈꯣꯏ ꯃꯅꯥꯛꯇꯅꯤꯅꯦ